ꯍꯜꯂꯣ ꯑꯣꯖꯥ
ꯑꯥ ꯀꯝ ꯀꯝ ꯇꯧꯔꯤꯒꯦ ꯑꯣꯖꯥ ꯑꯣ ꯅꯨꯡꯉꯥꯏꯔꯤꯌꯦ ꯑꯗꯨꯝ ꯍꯤꯡ ꯍꯤꯡꯅꯕ ꯇꯧꯔꯤꯕ ꯍꯥꯏꯕꯗꯨꯅꯦ ꯆꯥꯛ ꯆꯥꯔꯕꯣ ꯆꯥꯛꯄꯨꯗꯦ
ꯆꯥꯛꯁꯨꯨ ꯆꯕꯤꯔꯦ ꯑꯣꯖꯥ
ꯀꯩꯀꯩ ꯃꯊꯦꯜ ꯇꯧ ꯆꯥꯛ ꯆꯥꯕꯤꯔꯕꯣ ꯑꯁ ꯆꯥꯗ꯭ꯔꯤ ꯆꯥꯗ꯭ꯔꯤ ꯑꯁ ꯊꯦꯡꯉꯦꯍꯦ ꯑꯣꯖꯥ ꯑ ꯑꯣꯖꯥ ꯁꯣꯝꯗ ꯃꯊꯦꯟ ꯑꯍꯥꯎ ꯑꯍꯥꯎꯕ ꯀꯟꯅ ꯇꯧꯔꯤꯝꯅꯤꯅ ꯈꯔ ꯉꯥꯏꯔꯤꯕ ꯍꯥꯏꯕ ꯇꯥꯔꯦ
ꯑꯁ ꯃꯊꯦꯜꯁꯤꯗꯤ ꯈꯔ ꯇꯧꯕ ꯇꯥꯔꯦꯍꯦ ꯑꯗꯨꯗꯤ
ꯑꯥ ꯑꯦ ꯑ ꯌꯥꯝꯕꯁꯨ ꯅꯠꯇꯦ ꯑꯗꯨꯝ ꯁꯟꯁꯥ ꯑꯣꯛꯁꯥ ꯑꯗꯨꯝ ꯂꯣꯏ ꯌꯥꯎꯖꯔꯦ
ꯑꯁ ꯑꯁ ꯑꯁ
ꯑꯣꯖꯥ ꯅꯨꯄꯤ ꯆꯦꯜꯂꯛꯑꯕꯨ ꯀꯩꯇꯧꯕꯒꯤꯅꯣ ꯑꯥ ꯑꯗꯨꯝ ꯅꯇꯩꯃꯥꯗꯣ ꯌꯨꯝꯗ ꯂꯥꯛꯄꯀꯣ ꯑꯗꯨ ꯃꯊꯦꯜꯗꯣ ꯍꯥꯎ ꯍꯥꯎꯅ ꯇꯧꯔꯨꯁꯦ ꯍꯥꯏꯅ
ꯑꯣ ꯑꯣ ꯑꯗꯨꯗꯤ
ꯑꯗꯨꯗꯤ ꯈꯣꯡꯔꯥꯏ ꯆꯜꯂꯒ ꯐꯨꯗꯕ ꯇꯥꯔꯦꯗꯅ ꯑꯥ ꯑꯗꯨꯗꯤ ꯁꯨꯛꯁꯣꯏ ꯁꯣꯏꯗꯕꯤꯗꯨ ꯇꯥꯔꯦ
ꯑꯥ
ꯑꯣꯖꯥꯗꯤ ꯀꯩ ꯀꯩ ꯃꯊꯦꯜ ꯆꯥꯒꯦ ꯑꯗꯣ ꯉꯁꯤꯗꯤ
ꯑꯁ ꯉꯁꯤꯁꯤꯗꯤ ꯁꯒꯣꯜ ꯍꯋꯥꯏꯅꯦ ꯁꯧꯒ꯭ꯔꯤꯅꯦ ꯍꯪꯔꯒ ꯀꯅꯥ ꯇ꯭ꯔꯕ ꯍꯪꯒꯥꯝꯗꯣ ꯑꯗꯨꯝ ꯆꯥꯏ
ꯑꯁ ꯑꯣꯖꯥ ꯁꯒꯣꯜ ꯍꯋꯥꯏ ꯇꯥꯈꯤꯗꯕ ꯀꯨꯏꯔꯦꯗ
ꯁꯣꯝ ꯒꯧꯍꯥꯇꯤꯗ ꯂꯩꯕꯒꯤ ꯁꯒꯣꯜ ꯍꯋꯥꯏ ꯍꯥꯏꯕꯁꯤ ꯎꯗ꯭ꯔꯦꯅꯦ
ꯑꯩꯌꯥ
ꯑꯗꯨ ꯀꯩꯀꯩ ꯍꯣꯠꯅꯔꯤꯒꯦ ꯑꯣꯖꯥꯗꯤ ꯍꯟꯗꯛꯄꯨ
ꯑꯥ ꯑꯩꯁꯦ ꯑꯗꯨꯝ ꯂꯥꯏꯔꯤꯛ ꯂꯥꯏꯁꯨ ꯂꯣꯏꯔꯒ ꯃꯈꯥ ꯆꯠꯊꯅꯕ ꯇꯧꯔꯤꯌꯦ ꯑꯣꯖꯥ
ꯑꯠꯁꯥ ꯑꯠꯁꯥ ꯑꯣꯖꯥ ꯈꯣꯏꯗꯤ ꯂꯥꯏꯔꯤꯛꯁꯨ ꯂꯣꯏꯅ ꯄꯥꯕ ꯂꯣꯏꯔꯦꯗꯣ ꯑꯗꯨꯒꯤ ꯑꯗꯨꯝ ꯎꯝ ꯑꯗꯨ ꯑꯗꯨꯝ ꯑꯟꯑꯦꯝꯄ꯭ꯂꯣꯏꯃꯦꯟꯗ ꯑꯗꯨꯝ ꯇꯔꯥ ꯂꯩꯔꯦ ꯑꯗꯣ ꯐꯨꯠꯕꯣꯜꯒꯨꯝꯕ ꯒꯦꯝ ꯀꯨꯝꯃꯗꯤ ꯀꯩ ꯀꯩ ꯁꯥꯟꯅꯒꯦ ꯑꯣꯖꯥꯕꯨ
ꯍꯣꯏ ꯐꯨꯠꯕꯣꯜꯒ ꯕꯦꯠꯃꯤꯟꯇꯟꯒꯨꯝꯕ ꯑꯗꯨꯝ ꯁꯨꯅꯥꯏꯌꯦ ꯑꯣꯖꯥ
ꯑꯁ ꯁꯅꯥꯅꯤꯡꯉꯤ ꯅꯥꯈ꯭ꯔꯦꯗ
ꯑꯁ
ꯑꯗꯣꯝ ꯂꯥꯛꯄꯗ ꯍꯥꯏꯔꯛꯀꯦ
ꯍꯣꯏ ꯍꯣꯏ ꯁꯣꯝꯁꯨ ꯑꯥ ꯂꯩꯕꯅꯤꯅ ꯀꯔꯤ ꯀꯔꯤ ꯇꯧꯔꯝꯕ ꯖꯥꯠꯂꯣ ꯑꯣꯖꯥ ꯃꯇꯝ ꯂꯦꯟꯕꯁꯦ
ꯑꯥ ꯑꯣꯖꯥ ꯑꯩ ꯁꯤꯂꯣꯡꯗ ꯑꯥ ꯕꯤ ꯃ꯭ꯌꯨꯖꯤꯛ ꯇ ꯇꯧꯔꯤꯕ ꯍꯥꯏꯕ ꯇꯥꯔꯦ
ꯑꯣ ꯑꯣ
ꯑꯦꯛꯖꯥꯝ ꯏꯕ ꯈꯣꯠꯄ ꯌꯥꯗ꯭ꯔꯕꯅꯤꯅ ꯑꯗꯣꯝꯗ ꯑꯃꯨꯛꯀ ꯍꯦꯡꯉꯒꯦ ꯄꯨꯟꯁꯤꯁꯦ ꯑꯗꯣꯝꯗ ꯁꯦꯝꯕ ꯌꯥꯒꯗ꯭ꯔꯥ
ꯍ
ꯁꯤꯂꯣꯡꯗ ꯂꯩꯁꯥꯕꯤ ꯑꯃ ꯂꯩꯍꯧꯈ꯭ꯔꯦ ꯍꯥꯏꯕꯗꯣ ꯑꯗꯨꯒꯤ ꯁꯦꯝꯗꯧꯔꯥꯕ꯭ꯔꯥ ꯀꯣ
ꯍ ꯌꯨꯝ ꯂꯥꯛꯁꯦ ꯍꯥꯏꯔꯁꯨ ꯂꯝꯕꯤ ꯂꯝꯌꯥꯁꯤ ꯆꯠꯄ ꯌꯥꯗꯕꯅꯤꯅ ꯀꯔꯝ ꯇꯧꯁꯤꯔꯥ ꯈꯪꯗ꯭ꯔꯦꯗ ꯑꯥ ꯑꯗꯨꯅꯦ ꯂꯝꯕꯤ ꯂꯝꯍꯥꯡꯁꯦ ꯍꯧꯖꯤꯛꯁꯦ ꯄꯪꯆꯠ ꯆꯠꯄꯁꯨ ꯌꯥꯗ꯭ꯔꯕꯀꯣ ꯇꯤꯡꯈꯥꯡꯅ ꯇꯤꯡꯈꯥꯡ ꯌꯥꯝꯕ
ꯑꯥ ꯍ ꯍ
ꯏꯔꯣꯏꯅ ꯏꯔꯣꯏ ꯁꯟꯅ ꯁꯟ ꯈꯪꯗ꯭ꯔꯦ
ꯀꯗꯥꯏ ꯇꯧꯅꯤ ꯆꯠꯄꯨ ꯆꯠꯂꯁꯨ ꯃꯇꯥꯏ ꯀꯥꯆꯤꯟ ꯀꯥꯆꯤꯟꯗꯒꯤ ꯁꯥ ꯑꯅꯧ ꯑꯅꯧꯕ ꯊꯣꯛꯂꯛꯑ
ꯑꯣ ꯑꯁ ꯁꯥꯁꯨ ꯁꯛ ꯃꯥꯟꯗꯕ ꯃꯤ ꯃꯥꯟꯗꯕ ꯁꯥ ꯉꯥꯛꯇ ꯆꯥꯔꯁꯨ ꯍꯥꯎꯔꯣꯏꯗꯧꯕ
ꯒꯅꯤ ꯒꯅꯤ ꯃꯔꯣꯟꯁꯨ ꯈꯪꯗꯕ ꯁꯥ ꯌꯥꯝ ꯂꯩꯗꯅꯀꯣ ꯁꯥꯁꯨ ꯃꯥꯟꯗꯕ ꯑꯃꯨꯛ ꯑꯗꯨ ꯀꯔꯝꯕ ꯁꯥꯅꯣꯁꯨ ꯈꯪꯗꯕ
ꯀꯪꯗ꯭ꯔꯦ ꯑꯩꯈꯣꯏ ꯂꯣꯟꯗꯗꯤ ꯁꯥꯕ꯭ꯔꯛ ꯉꯥꯝꯕ꯭ꯔꯛ ꯍꯥꯏꯅꯁꯨ ꯑꯃꯨꯛꯀ ꯊꯣꯜꯂꯦ
ꯎꯝ
ꯃꯔꯛꯇ ꯏꯁꯤꯡꯗ ꯂꯩꯕ ꯃꯔꯛꯇ ꯂꯝꯗ ꯂꯩꯕ
ꯍ ꯍ
ꯑꯗꯨ ꯑꯣꯖꯥꯕꯣ ꯑꯥ ꯀꯩꯀꯩ ꯍꯣꯠꯅꯔꯤꯒꯦ ꯍꯟꯗꯛ ꯑꯗꯨꯝ ꯐ꯭ꯔꯤꯗ ꯂꯩꯕ꯭ꯔꯣ ꯅꯠꯇ꯭ꯔꯒ ꯑꯗꯨꯝ
ꯍꯟꯗꯛꯁꯦ ꯎꯝ ꯃꯦꯟꯇꯔꯒꯤꯗꯤ ꯑꯗꯨꯝ ꯆꯠꯇꯤ ꯆꯠꯊꯔꯤꯀꯣ ꯍꯥꯏꯕꯗꯤ ꯀꯝꯄ꯭ꯌꯨꯇꯔꯒꯤ ꯑꯗꯨꯝ ꯃꯦꯟꯇꯔ ꯑꯣꯏꯔꯒꯗꯤ ꯂꯩꯔꯤ
ꯑꯆꯥ ꯑꯆꯥ ꯑꯗꯨꯒ ꯑꯗꯨꯝ ꯐ꯭ꯌꯨꯆꯔꯒꯤꯗꯤ ꯄ꯭ꯂꯥꯅꯤꯡ ꯀꯩꯀꯩ ꯁꯥꯔꯒ
ꯁ ꯑꯩꯁ ꯑꯣꯖꯥ ꯑꯗꯨꯒꯤꯗꯤ ꯈꯟ ꯕꯥꯎ ꯈꯟꯗꯣꯛ ꯇ꯭ꯔꯤꯗ
ꯗ ꯍꯣꯏ ꯈꯟꯗꯕꯗꯤ ꯌꯥꯗꯦꯗꯣ
ꯑꯅꯤꯃꯛ ꯈꯟꯃꯤꯟꯅꯕꯁꯦ ꯌꯥꯗꯕꯀꯣ ꯑꯃꯨꯛ ꯍꯋꯥꯏꯗ ꯑꯂꯨ ꯊꯥꯛꯄꯁꯦ
ꯊꯛꯄꯁꯦ ꯑꯃꯨꯛ ꯍꯥꯎ ꯑꯃꯨꯛ ꯍꯎꯇꯥ ꯑꯗꯨꯝ ꯇꯧꯕꯗꯨꯅꯤ ꯑꯣꯖꯥ ꯑꯁ ꯑꯣꯖꯥ ꯑꯗꯨꯝ ꯇꯔꯦ ꯃꯉꯥꯏꯔꯦ ꯑꯗꯨꯝ ꯌꯨꯝꯗꯒꯤꯁꯨ ꯀꯣꯜ ꯑꯗꯨꯝ ꯂꯥꯛꯂ ꯂꯩꯔꯦ ꯀꯔꯝ ꯀꯥꯟꯗ ꯍꯣꯡꯉꯁꯤꯔꯣ ꯀꯝ ꯀꯥꯟꯗ ꯍꯣꯡꯉ ꯁꯔꯧ ꯍꯥꯏꯅ
ꯍꯦ ꯍꯦ
ꯁꯣꯝꯗꯗꯤ ꯍꯥꯒꯦꯁ ꯂꯧꯅꯤꯡꯉꯥꯏ ꯄꯦꯠꯁ ꯂꯧꯅꯤꯡꯉꯥꯏ ꯄꯩꯁꯥꯅ ꯌꯧꯗ꯭ꯔꯤꯕ ꯍꯨꯝ ꯍꯥ ꯈꯪꯗ꯭ꯔꯦ ꯈꯪꯗ꯭ꯔꯦ ꯄꯨꯟꯁꯤꯁꯦ ꯄ ꯄꯨꯟꯁꯤꯗꯤ ꯁꯤꯅꯤꯗꯅ ꯑꯣꯖ ꯍꯣꯏ ꯑꯣꯖꯥ ꯀꯨꯏꯅ ꯀꯨꯏꯅ ꯍꯦꯟꯅ ꯂꯤꯔ ꯂꯤꯔ ꯐꯖꯕ ꯍꯥꯏꯕꯗꯨ ꯍꯣꯏ ꯍꯦ ꯍꯦ ꯑꯗꯨ ꯇꯥꯔꯦ ꯀꯣꯏ ꯅꯇꯩꯃꯥ ꯑꯩꯈꯣꯏꯁꯨ ꯑꯃꯨꯛꯀꯥ ꯑꯁ ꯆꯠꯂꯁꯦ ꯄꯥꯜꯂꯁꯦ ꯈꯣꯠꯂꯁꯦ ꯇꯧꯔꯤ ꯑꯃꯨꯛꯀ ꯀꯟꯅ
ꯍꯨꯝ ꯍꯨꯝ ꯍꯨꯝ
ꯂꯩ ꯂꯩꯗ ꯁꯥꯖ ꯃꯊꯥꯔꯗꯤ ꯈꯔꯗꯤ ꯁꯥꯔꯝꯅꯤꯀꯣ ꯑꯁ ꯑ ꯑꯣꯖꯥ ꯆꯥꯛꯀ ꯆꯥꯕ ꯌꯥꯗꯦꯅꯦ ꯃꯊꯥ ꯁꯥꯕ ꯍꯥꯏꯕꯁꯦ
ꯂꯥꯁꯇ ꯌꯧ ꯏꯜꯂꯁꯦ ꯍꯥꯏꯔꯛꯑꯗꯤꯀꯣ
ꯎꯝ ꯆꯍꯤꯅꯁꯨ ꯑꯗꯨꯝ ꯌꯩꯁꯤꯜꯂꯦ ꯑꯃꯨꯛꯀ
ꯎꯝ
ꯑꯃꯨꯛꯀ ꯀꯥꯏ ꯅꯥꯔꯁꯦ ꯈꯨꯣꯠ ꯅꯥꯔꯁꯦ ꯇꯧꯔꯗꯅꯍ ꯂꯥꯁꯇ
ꯍꯦ ꯍꯦ ꯍꯦ
ꯊꯦꯡꯕ ꯍꯧꯔꯦ ꯀꯥꯏꯅꯍ
ꯎꯝ ꯃꯣꯏꯗꯤ ꯅꯨꯄꯤꯗꯤ ꯊꯦꯡꯡꯂꯗꯤ ꯌꯥꯗꯦꯗꯅ ꯃꯣꯏꯗꯤ
ꯅꯨꯄꯥꯗꯤ ꯅꯨꯄꯤ ꯆꯥꯝꯃꯒꯤ ꯃꯄꯨꯅꯦ ꯍꯥꯏ ꯇꯥꯔꯦꯅ ꯑꯣꯖꯥ ꯑꯩꯈꯣꯏꯁꯦ ꯑꯃꯨꯛꯀꯃꯦ ꯎꯝ ꯃꯟꯅꯦ ꯃꯥꯟꯅꯦ ꯆꯨꯝꯃꯦ ꯎꯃ ꯑꯣ ꯑꯣꯏ ꯅꯨꯄꯤꯆꯥ ꯑꯃꯒꯤ ꯃꯄꯨꯅ ꯑꯗꯨ ꯑꯃꯨꯛꯀ ꯍꯜꯂꯦꯕ ꯋꯥꯔꯤꯁꯦ ꯑꯃꯨꯛꯀ ꯑꯩꯈꯣꯏ ꯇꯥꯔꯦꯕ ꯑꯃꯨꯛꯀ ꯂꯤꯔꯛꯂꯁꯨ
ꯍꯦ ꯍꯦ ꯍꯦ
ꯍꯦ ꯍꯦ ꯍꯦ ꯍꯨꯝ
ꯀꯔꯤ ꯇꯧꯅꯤ ꯑꯣꯖꯥ ꯉꯥꯏꯍꯥꯛꯇꯤ ꯑꯗꯨꯝ ꯈꯥꯡꯔꯒ ꯂꯩꯔꯒ ꯇꯧꯕ ꯇꯥꯕꯅꯤ ꯀꯩꯅꯣ
ꯑꯣꯖꯥ ꯑꯁꯣꯝꯒꯤ ꯁꯤꯂꯣꯡꯒꯤ ꯑꯣꯏꯅ ꯏꯪꯒ꯭ꯔꯖꯌꯥ ꯇꯧꯔꯒ ꯃꯣꯏꯗꯤ ꯃꯌꯨꯝꯗ ꯂꯩꯏꯗꯧꯅꯦꯅ ꯀꯟꯅ ꯇꯧꯔꯤꯅꯦ ꯑꯃꯨꯛꯀ ꯑꯗꯨꯅ ꯕꯦꯔꯥ ꯑꯃ ꯀꯥꯗꯧꯔꯤꯅꯦ ꯑꯗꯣ ꯑꯃꯨꯛ
ꯑꯗꯨꯅꯦ ꯑꯣꯖꯥ ꯑꯗꯨꯗꯗꯤ ꯅꯪ ꯁꯤꯂꯣꯡꯒꯤ ꯇꯧꯔꯗꯤ ꯁꯣꯝꯒꯤꯁꯦ ꯁꯨꯡꯎ ꯎꯗꯧ ꯃꯥꯟꯗ꯭ꯔꯦꯀꯣ
ꯑꯣꯖꯥ
ꯍꯦ ꯍꯦ
ꯆꯍꯤ ꯃꯉꯥꯒꯨꯝꯕꯗꯤ ꯑꯗꯨꯝ ꯑꯩꯅ ꯈꯜꯂꯤꯁꯤꯅ ꯑꯃꯨꯛꯀ ꯆꯍꯤ ꯃꯉꯥꯍꯨꯝꯗꯤ ꯑꯗꯨꯝ ꯈꯔ ꯂꯩꯔꯒ ꯑꯃꯨꯛꯀ ꯍꯜꯂꯁꯤꯔꯥꯅ ꯈꯜꯂꯤ ꯇꯤꯝ ꯂꯩꯕꯖꯥ ꯁꯣꯝꯗꯁꯨ ꯁꯦꯝꯍꯧꯕ ꯑꯔꯣꯝꯗꯁꯨ ꯁꯦꯝꯍꯧꯕ
ꯎꯝ ꯑꯅꯤꯔꯛꯀꯦ ꯍꯥ ꯍꯥ ꯂꯝꯕꯤꯗꯣ ꯆꯠꯊꯣꯛ ꯆꯠꯁꯤꯟꯗ ꯍꯣꯏ ꯆꯠꯊꯣꯛ ꯑꯃꯗꯁꯨ ꯇꯨꯝ
ꯑꯗꯨꯗꯁꯨ ꯇꯨꯝꯕ ꯑꯃꯗꯁꯨ ꯇꯨꯝꯕ ꯍꯨꯝ ꯍꯨꯝ ꯄ꯭ꯂꯥꯟꯗꯣ ꯍꯥ ꯄ꯭ꯂꯥꯟꯗꯨ ꯑꯗꯨꯃꯥꯏꯅ ꯁꯥꯒꯠꯇ꯭ꯔꯗꯤ ꯍꯟꯗꯛꯁꯦ
ꯑꯅꯤ ꯎꯖꯥ
ꯎꯝ
ꯍꯍ ꯑꯣꯖꯥꯗꯤ ꯕꯣꯜꯒꯨꯝꯕ ꯌꯦꯡꯗ꯭ꯔꯣ ꯍꯟꯗꯛꯁꯦ ꯋꯥꯔꯜ ꯀꯞꯀꯤꯁꯦ ꯎꯝ
ꯑꯣꯖꯥ ꯄꯣꯔꯇꯨꯒꯜꯒꯤ ꯂꯥꯁ ꯁꯞꯄꯣꯔꯠ ꯑꯣꯏꯅ ꯇꯧꯖꯔꯤ ꯀꯟꯅ ꯂꯥꯁ ꯀꯣꯛ ꯊꯥꯗꯔꯤ ꯀꯟꯅ ꯍꯟꯗꯛ ꯄꯣꯔꯇꯨꯒꯜꯗ ꯑꯃꯨꯛꯀ
ꯎꯝ ꯄꯣꯇꯨꯒꯜ ꯁꯤꯁꯨ
ꯍꯪꯗ꯭ꯔꯤꯅꯦ ꯍꯟꯗꯛꯁꯦ ꯑꯣꯖꯥ ꯀꯥꯗꯤ ꯀꯥꯕ ꯌꯥꯏ ꯑꯗꯨꯝ ꯑꯩꯅ ꯈꯟꯕꯗ
ꯎꯝ
ꯑꯗꯨ ꯈꯪꯗ꯭ꯔꯦ ꯑꯩꯈꯣꯏꯒꯤ ꯑꯔꯤꯕ ꯑꯃ ꯂꯩꯔꯗꯅ ꯑꯗꯨꯅ ꯑꯗꯨꯝ ꯈꯤꯜꯂ ꯂꯩ ꯂꯩꯔꯦꯅꯦ
ꯎꯝ ꯂꯤꯔꯥ ꯂꯤꯔꯥ
ꯑꯃꯁꯨꯁꯨ ꯑꯗꯨꯝ ꯁꯥꯟꯅꯕ꯭ꯔ ꯁꯥꯟꯅꯗꯕ꯭ꯔꯗꯤ ꯍꯧꯔꯛꯈ꯭ꯔꯦꯍꯦꯛ ꯑꯃꯨꯛꯀ ꯗꯥꯎ ꯐꯅ ꯑꯃꯨꯛꯀ ꯆꯠꯂꯦꯗꯣ
ꯎꯝ
ꯑꯣꯖꯥ ꯃꯊꯪꯁꯨ ꯑꯃꯨꯛꯀ ꯂꯤꯅꯤ ꯍꯥꯏꯅ ꯐꯣꯟ ꯇꯧꯔꯛꯑꯦꯅ ꯀꯔꯝꯃꯥꯏꯅ ꯇꯧꯁꯤꯔꯥ ꯈꯪꯗ꯭ꯔꯦ ꯃꯊꯪ ꯃꯊꯪꯒꯤ ꯋꯥꯔꯜ ꯀꯞꯇꯁꯨ ꯑꯃꯨꯛꯀ ꯌꯥꯎꯔꯒꯦ ꯍꯥꯏꯅ ꯐꯣꯜ ꯇꯧꯔꯛꯑꯦ
ꯌꯥꯎꯍꯟꯗ꯭ꯔꯕꯅꯗꯤ ꯐꯔꯅꯤꯗ ꯃꯥꯁꯨ
ꯆꯍꯤꯕꯨꯗꯤ ꯌꯥꯝ ꯂꯤꯔꯛꯑꯕꯅꯤꯅ ꯍꯣꯏ ꯆꯍꯤꯗꯤ ꯂꯤꯗꯤ ꯂꯤꯔꯦ ꯐꯖꯅ ꯏꯅꯥꯎꯗꯨꯁꯨ ꯑꯗꯨꯝ ꯈꯤꯜꯂ ꯂꯩꯔꯦꯗꯣ ꯆꯦꯟꯗ꯭ꯔꯦ
ꯎꯝ
ꯁꯣꯝꯗꯅ ꯅꯍꯥꯁꯤꯡꯅ ꯆꯦꯟꯊꯣꯛ ꯆꯦꯟꯁꯤꯟ ꯆꯦꯟꯊꯣꯛ ꯆꯦꯟꯁꯤꯟ
ꯍꯝ
ꯑꯣꯖꯥꯗꯤ ꯀꯔꯤꯒꯤ ꯁꯞꯄꯣꯔꯠ ꯑꯣꯏꯔꯒꯦ ꯃꯦꯁꯤ ꯔꯣꯅꯥꯜꯗꯣ ꯑꯩꯁꯦ ꯑꯥꯔꯖꯦꯟꯇꯤꯅꯥꯗ ꯑꯗꯨꯝ ꯇꯧꯋꯦ ꯑꯣ ꯁꯥ ꯁꯥ ꯑꯣꯖꯥ ꯁꯨ ꯑꯗꯨꯝ ꯑꯃꯨꯛꯀ ꯈꯧꯔꯥꯡꯅ ꯉꯥꯏꯔꯤꯕ ꯍꯥꯏꯕꯗꯨꯅꯦ ꯍꯥꯏꯕꯗꯨꯅꯤꯅꯦ ꯃꯨꯛꯀꯥ
ꯉꯥꯏꯔꯦ ꯑꯗꯨꯕꯨ ꯍꯟꯗꯛꯇꯤ ꯀꯥꯍꯟꯅꯤꯡꯗ꯭ꯔꯦꯗ ꯑꯥꯔꯖꯦꯟꯇꯤꯅꯥꯕꯨ ꯀꯥꯗ꯭ꯔꯕꯗꯤ
ꯀꯥꯗ꯭ꯔꯕꯅꯤꯅꯀꯣ ꯑꯁꯥꯁꯥꯁꯥ ꯐ꯭ꯔꯥꯟꯁꯄꯨꯗꯤ ꯑꯃꯨꯛ ꯌꯦꯡꯂꯤꯕꯅꯦ ꯑꯁꯥꯁꯥ ꯐ꯭ꯔꯥ ꯐ꯭ꯔꯥꯟꯁ ꯁꯨꯗꯝ ꯐꯖꯔꯤꯅꯥ ꯅꯍꯥ ꯉꯔꯥꯡꯒꯤꯗꯨꯗꯤ ꯑꯠꯆꯥ ꯉꯔꯥꯡ ꯐ꯭ꯔꯥꯟꯁꯀꯤ ꯗꯦꯝꯕꯦꯂꯦ ꯍꯣꯏ ꯃꯥ ꯍꯦꯇ꯭ꯔꯤꯛ ꯆꯟꯕ ꯃꯥ ꯃꯥꯂꯦꯅꯀꯣ ꯍꯦꯇ꯭ꯔꯤꯛ ꯍꯣꯢ ꯗꯦꯝꯕꯦꯂꯦꯅ ꯍꯦꯇ꯭ꯔꯤꯛ ꯆꯟꯈ꯭ꯔꯦ ꯑꯗꯨꯒꯤ ꯃꯣꯏ ꯀꯣꯆꯁꯅ ꯗꯦꯝꯕꯦꯂꯦꯕꯨ ꯂꯧꯊꯣꯛꯈ꯭ꯔꯦ ꯑꯣ ꯑꯦꯝꯕꯥꯄꯦ ꯃꯥꯢ ꯌꯦꯡꯂꯒꯀꯣ ꯍꯣꯢ ꯍ ꯍꯣꯏ ꯍꯣꯏ ꯏꯁꯇꯦꯠ ꯃꯣꯏꯒꯤ ꯒ꯭ꯔꯨꯞ ꯏꯁꯇꯦꯖꯁꯤ ꯑꯍꯨꯝ ꯑꯍꯨꯝ ꯀꯥꯕꯖꯥꯠꯂꯣ ꯀꯣ ꯑꯆꯥ ꯑꯆꯥ ꯑꯩꯗꯤ ꯑꯅꯤ ꯑꯅꯤꯅꯦꯅꯦ ꯈꯂꯤꯝꯅꯤꯅꯦ
ꯑꯅꯤ ꯑꯅꯤ ꯀꯥꯕꯅꯦ
ꯑꯧ ꯑꯅꯤ ꯑꯅꯤ ꯀꯣ ꯁꯤꯅꯤꯒꯜ ꯁꯤꯅꯤꯒꯜꯁꯨ ꯈꯪꯗꯦꯅꯦ ꯃꯣꯏꯒꯤ ꯄꯣꯢꯟꯗꯣꯀꯣ ꯉꯔꯥꯡꯗꯤ ꯉꯝꯕꯅꯦꯕ ꯃꯣꯢ ꯏꯔꯥꯛ ꯊꯣꯛꯈ꯭ꯔꯕꯅꯦꯕ ꯑꯣ ꯑꯠꯆꯥ ꯑꯁꯥ ꯑꯁꯥ ꯒꯣꯜ ꯃꯉꯥꯅꯤꯅꯦ ꯁꯦꯅꯦꯒꯜ ꯎꯝꯝꯝ ꯑꯁ ꯍꯟꯗꯛꯀꯤ ꯐꯨꯠꯕꯣꯜꯁꯤ ꯀꯌꯥ ꯌꯦꯡꯕꯗꯤ ꯅꯨꯡꯉꯥꯏꯇ꯭ꯔꯦ ꯑꯣꯖꯥ ꯍꯥꯟꯅꯒꯤ ꯑꯔꯤꯕ ꯃꯇꯝꯅ
ꯌꯦꯡꯕ ꯌꯥꯝ ꯅꯨꯡꯉꯥꯏ ꯂꯣꯏ ꯍꯦꯜꯂꯦ ꯑꯗꯨꯅꯦ ꯑꯗꯨꯅꯦ ꯍꯟꯗꯛꯀꯤꯗꯤ ꯊꯥꯖꯗꯕ ꯇꯤꯝ ꯑꯅꯧꯕ ꯈꯛꯇꯪꯅ ꯇꯧꯔꯒ ꯂꯩ ꯍꯣꯏ ꯍꯣꯏ
ꯑꯩ ꯑꯗꯨꯝ ꯍꯤꯡꯂꯤꯗ ꯖꯄꯥꯟꯒ ꯕ꯭ꯔꯥꯖꯤꯜ ꯇꯥꯔꯛꯄꯁꯤꯗ ꯑꯣꯖꯥ ꯋꯥꯈꯜ ꯈꯔ ꯅꯨꯡꯉꯥꯏꯅꯦ
ꯑꯗꯣ ꯃꯟꯗꯦꯗꯗꯤ ꯐꯖꯔꯅꯤ ꯑꯗꯨꯒꯤ ꯖꯄꯥꯟꯒ ꯕ꯭ꯔꯥꯖꯤꯜꯒ ꯇꯧꯒꯗꯕꯁꯦ ꯂꯤꯂꯥꯗꯤ ꯑꯗꯨꯝ ꯈꯔ ꯅꯨꯡꯉꯥꯏꯗꯧꯔꯤꯅꯦ ꯎꯝ
ꯑꯣꯖꯥ ꯑꯩ ꯁ꯭ꯋꯥꯏꯗ ꯑꯝꯇ ꯆꯠꯊꯣꯛꯈꯤꯒꯦꯀꯣ ꯍꯣꯔꯦꯟ ꯀꯣꯟꯅ ꯐꯥꯎꯅꯁꯤꯀꯣ ꯑꯣꯖꯥ
ꯍꯣꯏ ꯍꯣꯏ ꯍꯣꯏ ꯐꯔꯦ ꯐꯔꯦ ꯑꯣꯖꯥ ꯍꯣꯏ ꯍꯣꯏ ꯎꯝ ꯊꯝꯃꯦ ꯊꯝꯃꯦ ꯎꯝ